ꯍꯜꯂꯣ
ꯑꯥ
ꯎꯝ ꯇꯥꯏꯌꯦ
ꯑꯥ ꯀ꯭ꯔꯤ ꯇꯧꯔꯤꯅꯣ
ꯍꯥꯏ ꯊꯕꯛ ꯍꯜꯂꯛꯑꯒ ꯅꯣꯡ ꯆꯨꯕꯒꯤ ꯇꯨꯝꯃꯤ ꯍꯤꯞꯄꯤ
ꯑꯥ
ꯅꯣꯡ ꯆꯨꯗ꯭ꯔꯥ ꯅꯣꯏꯗꯗꯤ
ꯍꯣꯏ ꯅꯨꯡꯁꯥ ꯁꯥꯃꯥꯟꯕꯒꯤ
ꯐꯦꯟ ꯃꯈꯥꯗ ꯊꯥꯝꯃꯤꯌꯦ
ꯑꯣ ꯍꯣꯔꯦꯟ ꯑꯩ ꯅꯣꯡ ꯊꯥꯔꯛꯀꯦ
ꯎꯝ ꯎꯝ
ꯆꯥꯛ ꯆꯥꯔꯦ ꯑꯈꯣꯏꯗꯤ ꯑꯦ ꯍꯣꯏ ꯆꯥꯗ꯭ꯔꯤ ꯆꯥꯗ꯭ꯔꯤ ꯀꯥꯎꯋꯦ ꯆꯥꯗ꯭ꯔꯤ ꯍꯣꯔꯦꯟ ꯄꯨꯡ ꯑꯃꯗ ꯆꯥꯗꯣꯏꯅꯦ
ꯑ ꯑꯥ
ꯆꯥꯔꯕꯣ ꯅꯣꯏꯗꯤ ꯆꯥꯔꯝꯃꯅꯤ
ꯍꯣꯏ ꯆꯥꯔꯦ ꯆꯛ ꯆꯥꯕ ꯂꯣꯏꯔꯒ ꯗꯝꯃꯦ ꯑꯍꯣꯕ ꯅꯠꯇꯦ
ꯆꯞ ꯃꯥꯟꯅꯩ ꯑꯈꯣꯏꯁꯨ ꯗꯥꯜ ꯆꯥꯗꯣꯏꯅꯤ
ꯎꯝ
ꯗꯥꯜꯁꯨ ꯅꯣꯡꯃ ꯐꯥꯗꯣꯛ ꯆꯥꯕꯅ ꯍꯥꯎꯋꯦ ꯅꯤꯇꯤꯒꯤ ꯆꯥꯔꯛꯑꯗꯤ ꯍꯥꯎꯇꯦ
ꯍꯣꯏ ꯑꯩꯈꯣꯏꯗꯤ ꯍꯣꯁꯇꯦꯜꯗ ꯂꯩꯕꯅꯤꯅ ꯗꯨꯝ ꯑꯗꯨꯝ ꯅꯨꯡꯇꯤꯒꯤ ꯃꯣꯔꯅꯤꯡꯗꯗꯤꯀꯣ ꯑꯌꯨꯛꯇꯗꯤ ꯑꯗꯨꯝ ꯆꯥꯏ
ꯎꯝ ꯑꯈꯣꯏꯁꯨ ꯆꯥꯏ ꯅꯤꯇꯤꯒꯤꯅꯤ ꯑꯈꯣꯏꯗꯤ ꯅꯣꯡꯃꯗ ꯑꯍꯨꯝꯂꯛꯅꯤ ꯆꯥꯕ
ꯑꯣ
ꯑꯌꯨꯛꯁꯨ ꯆꯥꯏ ꯅꯨꯡꯊꯤꯜꯁꯨ ꯆꯥꯏ ꯅꯨꯡꯗꯥꯡꯁꯨ ꯆꯥꯏ
ꯑꯣ
ꯆꯥꯛꯁꯨ ꯑꯗꯨꯝ ꯆꯪꯉꯦ ꯅꯤꯇꯤꯒꯤ ꯆꯥꯔꯁꯨ
ꯎꯝ ꯆꯥꯒꯗꯕꯅꯦ
ꯃꯥꯅꯦ ꯍꯤꯡꯗ ꯌꯥꯗꯝꯅꯤꯅ
ꯍꯣꯏ
ꯑ ꯏꯪꯉꯦ ꯑꯩꯈꯣꯏꯗꯤ ꯀꯔꯤ ꯅꯨꯡꯁꯤꯠꯁꯨ ꯑꯃꯨꯛ ꯁꯤꯜꯂꯛꯑꯦ ꯅꯣꯡꯁꯨ ꯑꯃꯨꯛ ꯆꯨꯔꯛꯑꯦ
ꯑꯣ ꯑꯁ
ꯕ꯭ꯂꯦꯡꯀꯦꯠ ꯑꯃꯒ ꯂꯣꯏꯅꯅꯅꯦ ꯇꯨꯝꯃꯤꯁꯦ ꯑꯩꯈꯣꯏꯗꯤ
ꯑꯣ ꯀꯥꯏ ꯂꯩꯕ꯭ꯔꯣ ꯅꯪꯗꯤ
ꯑꯩꯗꯤ ꯊꯕꯛ ꯃꯐꯝꯗ ꯂꯩꯌꯦ
ꯑꯣ
ꯑꯍ ꯎꯣꯔꯣꯛ ꯀꯔꯤꯕ ꯎꯝ ꯀꯔꯤ ꯎꯝ ꯆꯦꯡꯒꯨꯝ ꯑꯉꯥꯡꯕꯗꯣ ꯀꯣꯝꯊꯣꯛꯄꯤ ꯍꯥꯏꯕ꯭ꯔꯥ ꯃꯦꯠꯂꯀꯥꯟꯗ ꯃꯀꯣꯝ ꯊꯣꯛꯄꯗꯣ
ꯑꯣ
ꯀꯥꯡꯉꯧ ꯆꯥꯕ ꯄꯨꯛ
ꯍꯧꯒꯅꯤ ꯍꯧꯒꯅꯤꯌꯦ
ꯉꯁꯤ ꯈꯛꯇꯪ ꯆꯥꯏ ꯑꯩꯗꯤ ꯅꯍꯥꯡꯈꯩ ꯁꯨꯛꯆꯥ ꯆꯥꯗꯦ ꯃꯁꯛꯁꯨ ꯎꯗꯦ ꯉꯁꯤꯅ ꯑꯍꯥꯟꯕ ꯆꯥꯏ ꯑꯗꯨꯒ ꯄꯨꯛꯆꯥꯛꯑꯦ
ꯎꯃꯣꯔꯣꯛ ꯁꯥꯃꯟꯕꯒꯤ ꯫
ꯀꯩꯗꯧꯔꯝꯃꯤꯅꯣ ꯐꯝꯃꯤꯔꯣ ꯇꯨꯝꯃꯤꯔꯣ ꯍꯤꯞꯄꯤꯔꯣ꯫
ꯐꯝꯃꯦ꯫ ꯐꯝꯔꯒ ꯂꯩ꯫
ꯆꯣꯡ꯫ ꯐꯝꯃꯜꯂꯁꯨ ꯋꯥꯕꯅꯦ꯫
ꯍꯣꯏ꯫
ꯇꯨꯝꯃꯜꯂꯁꯨ ꯋꯥꯏ ꯫ ꯑꯃꯨꯛ ꯐꯝ ꯑꯃꯨꯛ ꯂꯦꯞ ꯁꯥꯅꯧ꯫
ꯑꯃꯨꯛꯀ ꯇꯨꯝꯒꯦ꯫
ꯑꯃꯨꯛ ꯇꯨꯝꯃꯣ ꯑꯃꯨꯛ ꯍꯧꯒꯠꯂꯣ ꯑꯃꯨꯛ ꯆꯣꯡꯉꯣ꯫
ꯀꯣꯂꯦꯖ ꯉꯁꯤꯗꯤ ꯆꯠꯇꯕꯤ꯫
ꯑꯣ꯫
ꯉꯔꯥꯡ ꯎꯝ꯫
ꯑꯥ ꯀꯩꯗꯧꯔꯦ ꯉꯔꯥꯡ꯫
ꯉꯔꯥꯡ ꯐꯨꯠꯕꯣꯜ ꯌꯦꯡꯕꯒꯤ ꯊꯦꯡꯅꯍꯧꯒꯠꯄ꯫ ꯑꯗꯨꯒꯤ ꯍꯣꯏ꯫
ꯄꯨꯡ ꯀꯌꯥꯗꯅꯣ ꯑꯃ ꯃꯈꯥꯏꯔꯣ꯫
ꯑꯥ ꯑꯃ ꯃꯈꯥꯏ ꯃꯦ ꯑꯥ ꯃꯦꯠꯁ ꯑꯅꯤ ꯌꯦꯡꯕꯒꯤꯅꯤꯗ꯫
ꯏꯃꯥꯏ ꯃꯦꯠꯆ ꯑꯅꯤ ꯍꯧꯖꯤꯛ ꯐꯥꯎ ꯅꯃꯤꯠ ꯄꯥꯡ ꯉꯝꯃꯤꯕ꯭ꯔꯣ꯫
ꯋꯥꯟ ꯊꯥꯔꯇꯤꯒꯤ ꯌꯦꯡꯔꯒ ꯑꯃꯨꯛꯀ ꯐꯥꯏꯚ ꯊꯥꯔꯇꯤꯒꯤꯗꯣ꯫ ꯑꯥ ꯎꯝ꯫
ꯑꯩꯁ ꯑꯩꯗꯤ ꯌꯦꯡꯗꯦ ꯀꯞꯄ꯭ꯔꯣ ꯅꯪꯖꯨ꯫
ꯅꯦꯃꯥ__
ꯍꯣꯏ ꯃꯥꯕꯨ ꯎꯕꯒꯤ꯫ ꯀꯥꯞꯄꯦ ꯑꯩ꯫
ꯃꯤ ꯂꯣꯏꯅꯃꯛ ꯀꯞꯅꯩꯅꯦ꯫
ꯍꯣꯏ ꯅꯨꯡꯉꯥꯏꯃꯟꯕꯒꯤ ꯅꯩꯇꯦ꯫
ꯅꯨꯡꯕꯨꯗꯤ ꯅꯨꯡꯉꯥꯏꯇꯦ ꯑꯗꯨꯕꯨ ꯑꯥ ꯀꯞꯄꯕꯨꯗꯤ ꯀꯞꯇꯦ ꯌꯦꯡꯗꯕꯅꯤꯅ ꯃꯦꯠꯁꯇꯣ꯫
ꯎꯝ꯫
ꯃꯦꯠꯁ ꯌꯦꯡꯉꯗꯤ ꯀꯞꯀꯗ꯭ꯔꯗꯤ ꯈꯪꯗꯦ ꯑꯗꯨꯕꯨ
ꯕꯣ ꯄꯝꯗꯦ ꯅꯪ ꯅꯪꯗꯤ ꯌꯦꯡ꯫
ꯕꯣꯜ ꯄꯥꯝꯃꯦꯕ ꯀꯣ ꯌꯦꯡꯕꯗꯣ ꯌꯦꯡꯒꯦꯅꯗꯤ ꯈꯜꯂꯝꯕꯅꯦ ꯇꯨꯝꯊꯣꯛꯈ꯭ꯔꯕ꯫
ꯑꯥ꯫
ꯇꯨꯝꯊꯣꯛꯈ꯭ꯔꯕ꯫
ꯌꯦꯡ ꯑꯩꯗꯤ ꯉꯔꯥꯡ ꯌꯦꯡꯗ꯭ꯔꯤꯉꯩꯗ ꯇꯨꯝꯕ ꯑꯗꯨꯒꯤ꯫
ꯑꯣ ꯑꯈꯣꯏꯗꯤ ꯑꯗꯨ ꯌꯦꯡꯉꯒꯗꯤ ꯊꯕꯛꯁꯦ ꯄꯨꯡꯁꯣꯏ ꯁꯣꯏꯔꯦ ꯌꯦꯡꯗꯤ ꯌꯦꯡꯅꯤꯡꯉꯦ ꯑꯃꯨꯛ ꯌꯦꯡꯕ ꯍꯧꯈ꯭ꯔꯗꯤꯀꯣ ꯕꯣꯜꯁꯨ ꯂꯦꯞꯅꯤꯡꯗꯦ ꯍꯥꯏꯕ
ꯎꯝ ꯑꯗꯨꯒꯤꯅꯦ
ꯃꯦꯆ ꯑꯃꯜ ꯑꯥꯎ
ꯍꯥꯏꯌꯣ ꯍꯥꯏꯌꯣ ꯅꯪ
ꯃꯦꯠꯁ ꯑꯃ ꯁꯥꯟꯅꯔ ꯂꯣꯏꯔꯒ ꯃꯦꯠꯁ ꯑꯃꯃꯨꯛ ꯁꯥꯟꯅꯒꯗꯕꯒꯤ ꯒꯦꯞ ꯈꯔ ꯂꯩꯗꯅ
ꯑꯥ
ꯑꯗꯨꯐꯥꯎ ꯉꯥꯏ ꯉꯝꯗꯕꯤꯗꯨꯅꯦꯕ ꯑꯩꯗꯤ
ꯇꯨꯝꯈ꯭ꯔꯕꯅꯦ ꯑꯩꯁꯨ ꯉꯔꯥꯡ ꯑꯗꯨꯒ ꯑꯂꯥꯔꯝ ꯑꯦꯂꯥꯔ ꯊꯝꯕꯀꯣ ꯑꯗꯨꯒꯤ ꯑꯃꯨꯛꯀ ꯍꯧꯒꯠꯂꯒ ꯌꯦꯡꯕ ꯑꯍꯥꯍ
ꯑꯣ ꯑꯩꯗꯤ ꯇꯨꯝꯕꯨ ꯇꯨꯝꯅꯤꯡꯈ꯭ꯔꯕ ꯑꯦꯂꯥꯝ ꯈꯣꯡꯉꯁꯨ ꯃꯨꯠꯊꯠꯂꯒ ꯍꯦꯛ ꯇꯨꯝꯕꯤ ꯑꯩꯉꯣꯟꯗ ꯑꯩꯉꯣꯟꯗ ꯏꯌꯥ ꯌꯥꯗꯦ ꯑꯦꯂꯥꯝ ꯍꯥꯞꯄꯁꯤ
ꯍꯣꯏ ꯑꯦꯛꯖꯥꯝ ꯃꯇꯝ ꯑꯣꯏꯔꯗꯤ ꯍꯧꯒꯠꯂꯣꯏꯑꯦ ꯑꯩꯁꯨ
ꯑꯣ
ꯕꯣꯜ ꯌꯦꯡꯅꯤꯡ ꯃꯟꯕꯒꯤ ꯍꯧꯒꯠꯄꯅꯦ
ꯕꯣꯜꯅ ꯃꯔꯨꯅꯦꯕ
ꯍꯣꯏꯅꯦ
ꯃꯤꯠꯀꯗꯤ ꯄꯣꯝꯗ꯭ꯔꯣ ꯅꯣꯏ ꯗꯥꯗꯥ ꯅꯦꯃꯔ ꯄꯣꯕꯒꯤ
ꯍꯣꯢꯅꯦ ꯑ ꯑ ꯑꯦ ꯑꯗꯨ ꯃꯛꯇꯤ ꯄꯣꯝꯗꯦꯗ
ꯀꯞ ꯀꯞꯄ ꯈꯔ ꯋꯥꯠꯄ ꯑꯣꯏꯔꯝꯒꯅꯤ ꯑꯗꯨꯗꯤ
ꯍꯣꯏ ꯈꯔꯗꯤ ꯑꯩꯒꯤ ꯑꯩꯒꯤ ꯑꯗꯣ ꯅꯠꯇꯕꯅꯤꯅ ꯑꯦ
ꯎꯝ ꯅꯨꯡꯗꯤ ꯅꯨꯡꯁꯤꯕꯀꯣ ꯂꯣꯏꯅ ꯑꯗꯣ ꯌꯥꯝꯅ ꯂꯨꯞ ꯑꯗꯨꯗꯤ ꯑꯣꯏꯗꯦ ꯑꯩꯁꯨ
ꯎꯝ
ꯑꯩꯅ ꯕꯣꯜ ꯌꯦꯡꯅꯤꯡꯗ꯭ꯔꯤꯁꯦ
ꯑꯥ
ꯑ ꯅꯤ ꯁꯥꯟꯅꯕꯗ ꯑꯃꯗꯤ ꯉꯝꯃ ꯆꯠꯈꯤꯗꯣꯏꯅꯦꯗꯅ
ꯍꯣꯏ ꯍꯣꯏ
ꯄꯣ ꯍꯧꯗꯣꯏꯅꯤꯗꯅ ꯑꯗꯨꯒꯤ ꯃꯣꯏ ꯁꯥꯟꯅꯕ ꯃꯇꯝ ꯂꯣꯏꯔꯛꯄꯒꯤ ꯁꯥꯟꯅꯕ ꯂꯣꯏꯔꯛꯄꯒꯤ ꯑꯄꯣꯕ ꯃꯤꯒꯤꯗꯨꯅ ꯀꯞꯄꯒ ꯊꯃꯣꯏ ꯌꯥꯝ ꯀꯥꯏꯅ ꯀꯥꯞꯍꯧꯕ ꯑꯗꯨ ꯌꯦꯡꯉꯝꯗꯦꯕ ꯑꯗꯨꯒꯤ ꯑꯩ ꯌꯦꯡꯅꯤꯡꯗꯦꯕ ꯑꯗꯨꯝ ꯈꯜꯂꯒ ꯂꯩꯕꯗꯣ ꯋꯥꯈꯜꯗ
ꯎꯝ ꯑꯗꯨꯕꯨ ꯑꯩꯗꯤ ꯑꯗꯨꯝ ꯌꯦꯡꯉꯦ ꯑꯩꯗꯤ
ꯎꯝ ꯍꯥꯢ ꯅꯣꯏꯗꯗꯤ ꯅꯨꯡꯁꯥ ꯁꯥꯌꯦꯕ
ꯍꯣꯏ....
ꯑꯩꯈꯣꯏꯅ ꯀꯔꯤ ꯕꯤꯠꯅꯣ ꯈꯪꯗꯦ ꯍꯧꯖꯤꯛ ꯅꯣꯡ ꯆꯨꯔꯛꯑꯦ ꯉꯁꯥꯏ ꯐꯟꯅꯌꯥꯝ ꯐꯖꯅ
ꯅꯨꯡꯁꯥꯁꯤ ꯌꯥꯑꯝꯕꯅꯤ ꯈꯣꯡꯎꯞ ꯈꯣꯡꯎꯞ ꯁꯨꯔꯒ ꯐꯧꯔꯝꯃꯦ ꯅꯣꯡ ꯅꯣꯡꯅ ꯂꯣꯏꯅ ꯑꯃꯨꯛ ꯆꯣꯠꯍꯟꯈ꯭ꯔꯦ
ꯑꯣ.....
ꯃꯅꯝꯗꯤ ꯐꯖꯔꯅꯤ
ꯍꯤꯍꯤ....... ꯍꯥꯍꯥ
ꯀꯪꯗꯕꯩ ꯃꯅꯝ ꯑꯃ ꯂꯩꯗꯥꯏꯅꯦ
ꯑꯥ..... ꯑꯗꯨꯒꯤ ꯃꯅꯝꯁꯤꯗꯤ ꯑꯦ
ꯍꯣ ꯑꯃꯨꯛ ꯍꯟꯅ ꯁꯨꯗ꯭ꯔꯤꯐꯥꯎ ꯀꯣꯛꯇꯕꯅꯦ ꯑꯗꯨꯗꯣ
ꯑꯥ.....
ꯄꯔ ꯄꯔꯐ꯭ꯌꯨꯝꯅꯒ ꯆꯪꯕ ꯅꯠꯇꯦ ꯃꯅꯝ ꯌꯥꯝ ꯅꯝꯊꯤ ꯑꯗꯨꯃꯗꯤ
ꯎꯝ
ꯑꯗꯨꯃꯥꯏꯅ ꯂꯣꯏ ꯑꯣꯏꯗꯧꯔꯦ ꯈꯣꯡꯎꯞ ꯑꯩꯒꯤ ꯊꯧꯅꯥ ꯐꯗꯅ ꯂꯣꯏ ꯂꯧꯊꯣꯛꯑ ꯁꯨꯔꯨꯔꯦ ꯑꯗꯨꯒ ꯑꯩꯗꯤ ꯐꯤ ꯁꯨꯕ ꯌꯥꯝ ꯇꯜꯂꯦꯕ ꯃꯤꯗꯤ ꯅꯣꯡꯃ ꯅꯣꯡꯃꯒꯤ ꯁꯨꯗ꯭ꯔꯥ ꯑꯩꯗꯤ ꯍꯞꯇꯥ ꯑꯃꯒꯤ ꯄꯩꯔ ꯊꯝꯗꯣꯏꯅꯦꯕ ꯑꯗꯩ ꯍꯞꯇꯥ ꯑꯃꯒꯤ ꯄꯥꯏꯔꯦ ꯊꯝꯗꯣꯏꯅꯤ ꯁꯨꯗꯨꯏꯅꯤ ꯈꯨꯠꯀ ꯂꯣꯏ ꯇꯠꯈꯩ ꯁꯨꯗꯨꯏꯅꯤ ꯑꯗꯩ ꯅꯨꯡꯉꯥꯏꯅ ꯂꯤꯠꯊꯣꯛꯑꯅꯤ ꯄꯨꯜꯂꯞ ꯁꯨꯗꯣꯛꯑꯕꯅꯤꯅ ꯑꯗꯩ ꯁꯨꯔꯝꯗꯥꯏꯗ ꯑꯃꯨꯛ ꯏꯊꯟꯇ ꯄꯪꯁꯥꯎꯗ ꯁꯥꯎꯅꯤꯡꯕꯗꯣ ꯁꯨꯅꯤꯡ ꯗꯕꯒꯤ ꯑꯥ ꯐꯤ ꯁꯨꯅꯤꯡꯗꯦꯕ ꯑꯩꯗꯤ ꯑꯥꯍ ꯐꯤꯁꯨꯨꯕ ꯌꯥꯝ ꯇꯜꯂꯦ
ꯇꯜꯂꯦ ꯑꯩꯁꯨ
ꯏꯁꯤꯡ ꯏꯁꯤꯡ ꯅꯨꯡꯉꯥꯏꯔꯒꯗꯤ ꯐꯕꯀꯣ ꯇꯣꯇꯤꯗꯒ ꯄꯤꯛ ꯄꯤꯛ ꯊꯟꯅ ꯇꯣꯇꯤꯗꯣ ꯑꯗꯨꯝ ꯅꯨꯡꯉꯥꯏꯅ ꯇꯥꯔꯒꯗꯤ ꯌꯥꯕ ꯑꯗꯨ ꯅꯤꯛ ꯅꯤꯡ ꯇꯥꯕꯗꯨꯗꯤ ꯁꯨꯕ ꯅꯨꯡꯉꯥꯏꯇꯦꯕ
ꯍꯣꯏ ꯍꯣꯏ
ꯏꯁꯤꯡ ꯏꯁꯤꯡꯗ ꯂꯩ
ꯎꯝ
ꯑꯗꯨꯕꯨ ꯑꯦ ꯁꯨꯅꯤꯡꯕ ꯍꯧ ꯋꯥꯈꯜ ꯐꯥꯎꯔꯛꯑꯒꯗꯤ ꯑꯔꯩꯕ ꯃꯈꯩ ꯄꯨꯊꯣꯛꯄꯤꯅꯤ
ꯍꯣꯏ
ꯑꯣꯠ ꯑꯣꯠꯂꯒ ꯁꯨꯗꯩ ꯌꯥꯕꯗꯨꯁꯨ ꯑꯗꯨꯝ ꯂꯧꯊꯣꯛꯑꯒ ꯅꯣꯏꯕꯅꯦ ꯑꯃꯨꯛ
ꯎꯝ
ꯑꯗꯨꯒꯨꯝꯕ ꯃꯤꯁꯨ ꯂꯩꯌꯦ ꯅꯣꯏꯗꯤ ꯈꯪꯗꯦ ꯑꯩꯗꯤ ꯑꯗꯨꯃꯥꯏꯅ ꯑꯣꯏ
ꯇꯨꯃꯥꯏꯅ ꯇꯧꯒꯝꯕꯅꯦ ꯑꯩꯁꯨ
ꯊꯕꯛꯀꯁꯦ ꯇꯜꯂꯗꯤ ꯁꯨꯛꯇꯧ ꯇꯧꯔꯣꯏꯕꯀꯣ ꯑꯗꯣ ꯊꯕꯛ ꯇꯧꯅꯤꯡꯕ ꯅꯨꯃꯤꯠꯇꯗꯤ ꯑꯝ ꯎꯝ ꯃꯤꯅꯤꯠ ꯑꯃ ꯐꯥꯎ ꯐꯝꯃꯣꯏ ꯇꯧꯅꯤꯡꯗ꯭ꯔꯒꯗꯤ ꯏꯃꯥꯡꯗ ꯇꯥꯕ ꯄꯣꯠ ꯐꯧ ꯈꯨꯟꯒꯠꯅꯤꯡꯗꯦ
ꯖꯥꯠ ꯖꯥꯠꯇꯤ ꯂꯩꯕ ꯖꯥꯠꯅꯤ ꯅꯨꯄꯤꯁꯤꯡꯁꯦ꯫ ꯑꯩꯒꯨꯝꯕ ꯃꯤꯁꯨ ꯂꯩꯔꯝꯒꯅꯤꯅ ꯈꯜꯂꯤ ꯄ꯭ꯔꯤꯊꯤꯕꯤꯗ꯫
ꯍꯣꯏꯅꯦ ꯌꯥꯝ ꯂꯩꯏꯔꯝꯃꯤꯅꯦ
ꯑꯣ ꯅꯣꯡꯁꯤꯁꯨꯝ ꯁꯨꯝ ꯀꯟꯁꯤꯂꯛ ꯁꯨꯝ ꯁꯨꯝ ꯀꯟꯁꯤꯂꯛ ꯅꯣꯡ ꯇꯥꯕ ꯃꯈꯣꯟ ꯇꯥꯕ꯭ꯔꯥ ꯑꯩꯉꯣꯟꯗꯥ꯫
ꯈ꯭ꯔ ꯈ꯭ꯔꯗꯤ ꯇꯥꯏꯌꯦ ꯈꯔ ꯈꯥ ꯇꯥꯏꯌꯦ꯫
ꯅꯣꯡ ꯌꯥꯝ ꯀꯜꯂꯦꯕ ꯑꯃꯨꯛꯀ ꯅꯨꯡꯁꯤꯠꯁꯨ ꯌꯥꯝ ꯀꯟꯅ ꯁꯤꯠꯄ꯫
ꯑꯥ
ꯁꯤ ꯃꯐꯝ ꯑꯃꯗ ꯆꯨꯔ ꯆꯨꯔꯣꯏꯗꯣꯏꯅꯦ ꯌꯦꯡꯉꯨꯀꯣ꯫ ꯅꯨꯡꯁꯥ ꯌꯥꯡꯅ ꯁꯥꯔꯝꯗꯣꯏꯅꯤ ꯅꯣꯏꯗꯒ ꯁꯥꯏ ꯍꯥꯏꯁꯦ꯫
ꯑꯩꯈꯣꯏ ꯑꯗꯨꯗꯤ
ꯎꯝ
ꯅꯣꯡ ꯆꯨꯔꯁꯨꯀꯣ ꯃꯤꯅꯤꯠ ꯑꯃ ꯑꯅꯤ ꯈꯛꯇꯅꯦ ꯆꯨꯕꯗꯣ ꯀ꯭ꯔꯤꯒꯦꯔꯥ ꯈꯪꯗꯦ
ꯈꯪꯗꯦ ꯅꯣꯡꯁꯤꯁꯨ ꯇꯥꯔꯗꯤ ꯂꯣꯏꯅꯃꯛ ꯆꯨꯔꯝꯗꯧ ꯃꯥꯜꯂꯤꯀꯣ ꯑꯈꯣꯏ ꯋꯥꯈꯜꯗꯗꯤ꯫ ꯌꯥꯝ ꯍꯩꯅ ꯆꯨꯊꯔꯛꯏꯌꯦ ꯖꯒꯥ ꯖꯒꯥ ꯖꯒꯥ ꯈꯜꯂꯒ ꯆꯨꯔꯛꯏꯌꯦ
ꯎꯝ
ꯄꯨꯛ ꯆꯥꯛꯄꯗ ꯆꯥꯛꯄꯗ ꯆꯥꯛꯄꯗ ꯂꯣꯏꯔꯦ ꯑꯁ
ꯎꯣꯔꯣꯛ ꯑꯍꯨꯝ ꯊꯥꯛꯆꯜꯂꯨꯔꯦꯅ ꯏꯃꯥꯟꯅꯕꯤꯅ ꯏꯟ ꯃꯥꯏ ꯍꯥꯠ ꯇꯧꯔꯦ ꯄꯨꯛ ꯅꯥꯕꯗ꯫ ꯀꯥꯡꯍꯧꯗꯕꯨ ꯎ ꯃꯣꯔꯣꯛ ꯑꯍꯨꯝ ꯊꯥꯛꯑꯦꯅꯦ
ꯑꯩꯌꯥ
ꯐꯖꯥꯔꯦ ꯑꯗꯩꯗꯤ꯫ ꯍꯥꯕꯅꯤ ꯀꯩꯅꯣ ꯍꯩꯍꯥ ꯑꯁ ꯅꯣꯡ ꯑꯣꯏꯟ ꯍꯥꯏꯖꯤꯜꯂꯛꯑꯦ ꯈꯨꯠꯆꯨꯁꯦ ꯌꯦꯡꯉꯨ ꯅꯣꯡꯖꯦ꯫ ꯆꯥꯛꯇꯤ ꯂꯥꯝꯃꯕꯅꯦ ꯑꯩꯁꯦ꯫
ꯃꯇꯝ ꯇꯥꯗ꯭ꯔꯗꯤ ꯆꯥꯕ ꯌꯥꯗꯕꯒꯤꯀꯣ ꯈꯥꯡꯉꯤꯕ ꯆꯈꯥꯎꯒ ꯂꯣꯏ ꯁꯣꯛꯑꯦ꯫
ꯌꯥ ꯑꯆꯄꯣꯠ ꯒ ꯨꯝꯃ ꯆꯥꯔꯣ
ꯑꯁ ꯑꯆꯥꯄꯣꯠꯁꯨ ꯉꯁꯥꯏ ꯑꯌꯨꯛꯇꯒꯤ ꯂꯣꯏꯊꯣꯛꯈ꯭ꯔꯦ꯫
ꯎꯝ
ꯂꯣꯏ ꯅꯣꯏ ꯊꯣꯛꯈ꯭ꯔꯦ ꯆꯥꯄꯣꯠꯁꯨ꯫
ꯎꯝ
ꯀꯔꯤ ꯅꯣꯡꯅꯣ ꯍꯥꯏ ꯋꯥꯏꯗ꯫
ꯂꯥꯏꯛꯁ
ꯁ꯭ꯀꯨꯜ ꯆꯠꯂꯦ ꯑꯩꯈꯣꯏꯗꯤ꯫
ꯍꯥꯥ
ꯂꯥꯏꯠꯁꯨ ꯃꯨꯠꯄ